ꯕꯣꯔꯥ ꯍꯣꯏ ꯇꯥꯏ ꯇꯥꯏ ꯇꯥꯏꯌꯦ ꯇꯥꯏꯌꯦ ꯐꯖ ꯇꯥꯏꯌꯦ ꯍꯝꯍꯝ ꯎꯝ ꯀꯩ ꯀꯩ
ꯐꯦꯜ ꯆꯥꯔꯒꯦ
ꯑꯥ ꯉꯁꯤꯗꯤ ꯍꯪꯒꯥꯝ ꯑꯣꯏꯅ ꯆꯥꯏ
ꯌꯥꯝ ꯆꯥꯕꯤꯔꯒꯦ
ꯑꯩꯠ ꯌꯥꯝꯗꯤ ꯆꯥꯗꯦꯗ ꯉꯁꯤꯁꯦ ꯑꯁꯦꯡꯕꯗꯤ ꯀꯩꯅꯣ ꯑꯣꯏꯗꯣꯏꯅꯦ ꯑꯣꯏꯗꯣꯏꯅꯦ ꯍꯥ ꯌꯦꯟ ꯇꯥꯒꯗꯧꯕꯗꯣ ꯃꯍꯤ ꯌꯥꯝ ꯄꯨꯂꯞ ꯆꯪꯗꯕꯒꯤ ꯍꯪꯒꯥꯝ ꯑꯣꯏꯅ ꯇꯧꯔꯦ
ꯅꯨꯡꯉꯥꯏꯇꯦꯍꯦ
ꯎꯝ ꯑꯁ ꯊꯥꯃꯣꯏ ꯁꯣꯛꯄꯅꯦ ꯑꯦꯁ
ꯑꯗꯨꯅꯦ ꯈꯪꯉꯦ ꯈꯪꯉꯦ ꯁꯣꯛꯔꯝꯒꯅꯤ ꯍꯥꯏꯕꯗꯤ
ꯌꯦꯟꯒꯤ ꯋꯥꯈꯜꯗꯅꯦꯕ ꯑꯗꯒꯤ ꯂꯥꯏꯁꯦ
ꯍꯣꯏ
ꯑꯗꯨꯒ ꯁꯤꯗ ꯌꯧꯔꯛꯑꯀꯥꯟꯗꯗꯤ ꯍꯪꯒꯥꯝ ꯑꯣꯏꯔꯕꯅꯤꯅ ꯍꯥ
ꯇꯜꯂꯦ ꯇꯜꯂꯦ ꯅꯪꯒꯤ ꯄꯨꯟꯁꯤ ꯋꯥꯔꯤꯖꯤ ꯅꯨꯡꯁꯤꯌꯦ
ꯑꯗꯨ ꯅꯨꯡꯁꯤꯕꯅꯦ ꯊꯃꯣꯏꯗꯤ ꯀꯥꯏꯕꯅꯤ
ꯊꯃꯣꯏ ꯀꯥꯏꯔꯒ ꯅꯨꯡꯁꯤꯕꯗꯣ
ꯎꯝ ꯍꯣꯏ ꯊꯥꯃꯣꯏꯖꯦ ꯃꯆꯦꯠ ꯃꯆꯦꯠ ꯀꯥꯏꯔꯦ
ꯅꯪꯗꯤ ꯉꯁꯤ ꯁꯥꯗ꯭ꯔꯣ ꯑꯩꯗꯤ ꯉꯁꯤ ꯀꯩꯅꯣꯝꯃ ꯌꯥꯝ ꯁꯥꯕ ꯑꯃ ꯑꯩꯉꯣꯟꯗ ꯐꯥꯎꯋꯦ
ꯃꯁꯤ ꯌꯥꯝꯗꯤ ꯌꯥꯝ ꯄꯥꯛꯅꯗꯤ ꯁꯥꯗꯦ ꯁꯤ ꯑꯩꯈꯣꯏ ꯃꯐꯝꯗꯗꯤꯀꯣ ꯂꯝꯄꯥꯛ ꯈꯔ ꯂꯩꯕꯅꯤꯅ ꯈꯔ ꯈꯔꯁꯨ ꯂꯩꯕꯅꯤꯅ ꯑꯗꯨꯝ ꯏꯪꯉꯦ ꯅꯨꯡꯁꯤꯠ ꯈꯔ ꯈꯔ ꯁꯤꯠꯂꯕꯅꯤꯅꯀꯣ
ꯇꯦꯔꯦꯁ ꯃꯊꯛꯇ ꯀꯥꯔꯁꯨ ꯍꯥꯏꯕꯗꯤ ꯏꯊꯟꯗꯅꯦꯕ ꯍꯧꯖꯤꯛ ꯀꯥꯔꯤꯁꯦ
ꯑꯣ ꯁꯤꯗꯗꯤ ꯌꯥꯝ ꯁꯥꯕ ꯅꯠꯇꯦ ꯅꯣꯏꯗꯣ ꯑꯥꯗ ꯂꯩꯕꯅꯤꯅ ꯍꯣꯏ ꯁꯥꯗꯤ ꯁꯥꯔꯝꯒꯅꯤ ꯁꯤꯗꯗꯤ ꯄꯥꯛ ꯁꯥꯗꯦ ꯁꯥꯕꯨꯗꯤ ꯁꯥꯏ ꯑꯗꯨꯕꯨ ꯍꯧꯖꯤꯛꯕꯨꯗꯤ ꯑꯗꯨꯝ ꯅꯨꯡꯉꯥꯏ ꯋꯦꯗꯔꯁꯦ ꯑꯗꯨꯝ ꯅꯨꯡꯉꯥꯏ ꯍꯥꯏꯕ ꯇꯥꯔꯦ
ꯑꯩꯗꯤ ꯁꯥꯃꯟꯕꯒꯤ ꯒ꯭ꯌꯥꯟ ꯇꯥꯗꯦ
ꯀꯩꯅꯣ ꯍꯥꯞꯂꯦ ꯐꯨꯜ ꯍꯥꯞꯂꯦꯕꯀꯣ ꯍꯥꯞꯄꯦꯟ ꯕꯨꯗꯤ ꯑꯗꯨꯝ ꯁꯦꯠꯂꯦ ꯑꯗꯨ ꯑꯣꯏꯔꯁꯨ ꯅꯨꯡꯉꯥꯏꯕ ꯋꯦꯗꯔꯁꯦ ꯅꯪꯗꯤ ꯀꯩꯀꯩ ꯀꯩꯀꯩ ꯃꯊꯦꯜ ꯆꯥꯒꯦ
ꯃꯦꯁꯦꯖꯁꯦ ꯌꯥꯝꯃꯟꯗꯅ ꯄꯥꯕꯕꯨ ꯉꯝꯖꯗꯔꯦꯗ ꯋꯥꯔꯦ ꯏꯟꯁꯥꯡꯁꯦ ꯃꯈꯜ ꯌꯥꯝꯃꯦ ꯍꯥꯏꯇꯥꯔꯦ
ꯏꯔꯣꯟꯕ ꯈꯣꯠꯄ ꯀꯩꯀꯩ ꯑꯗꯨ ꯆꯥꯗ꯭ꯔꯣ ꯏꯔꯣꯟꯕꯁꯨ ꯌꯥꯝ ꯍꯥꯎꯕꯅꯦ
ꯆꯥꯏꯌꯦ ꯑꯩꯈꯣꯏꯗꯤ ꯃꯈꯜ ꯌꯥꯝꯗ꯭ꯔꯗꯤ ꯆꯥꯗꯦꯕ ꯑꯝ ꯑꯩꯈꯣꯏ ꯑꯩꯈꯣꯏꯒꯤ ꯍꯥꯏꯕꯗꯣ ꯑꯩꯈꯣꯏ ꯑꯗꯨꯃꯥꯏꯅ ꯇꯧꯋꯦꯕ ꯏꯆꯦ ꯏꯆꯦꯈꯣꯏꯁꯨ ꯍꯥꯏꯗꯤ ꯆꯥꯛ ꯌꯦꯟꯁꯥꯡ ꯃꯈꯟ ꯌꯥꯝꯅ ꯆꯥꯕ ꯐꯦꯃꯤꯂꯤ ꯈꯔ ꯃꯣꯏ ꯏꯃꯨꯡ ꯈꯔ ꯂꯩꯇ꯭ꯔꯣ ꯑꯩꯈꯣꯏꯁꯨ ꯑꯗꯨꯃꯥꯏꯅ ꯑꯣꯏꯌꯦ ꯑꯗꯨꯝ
ꯅꯪ ꯆꯦꯆꯦꯗꯨ ꯆꯥꯛ ꯆꯥꯕ ꯍꯩꯗꯧ ꯃꯥꯟꯗꯦꯗ
ꯑꯩꯈꯣꯏꯅꯤ ꯆꯥꯕ ꯆꯥꯡ ꯆꯞ ꯃꯥꯟꯅꯩꯌꯦ
ꯑꯣ ꯅꯪꯗꯤ ꯅꯍꯥꯟꯗꯤ ꯐꯖꯅ ꯊꯤꯗꯥꯏꯅꯦ ꯍꯟꯗꯛꯁꯨ ꯑꯗꯨꯃꯥꯏꯅ ꯇꯧꯕ꯭ꯔꯥ
ꯆꯞ ꯃꯥꯟꯅꯩ ꯍꯣꯏ ꯑꯗꯨꯝ ꯆꯞ ꯃꯥꯟꯅꯩ ꯃꯥꯁꯨ ꯑꯗꯨꯃꯥꯏꯅ ꯆꯥꯏꯌꯦ
ꯑꯁ ꯊꯥꯖꯗꯤꯍꯦ ꯃꯥ ꯃꯆꯥ ꯌꯥꯝ ꯀꯪꯈꯤꯗꯥꯏꯅꯦ ꯍꯟꯗꯛꯇꯤ ꯅꯣꯏꯈꯜꯂꯕꯣ
ꯃꯥꯁꯦꯒꯣ ꯌꯥꯝ ꯀꯪꯕꯗꯤ ꯅꯣꯢꯌꯦꯕ ꯃꯥꯁꯦ ꯑꯗꯨꯒ ꯃꯥꯁꯦ ꯃꯁꯥꯒꯤ ꯑ ꯁꯔꯨ ꯁꯔꯥꯡ ꯄꯤꯛꯄ ꯍꯥꯏꯕ꯭ꯔꯥ ꯑꯗꯨ ꯄꯤꯛꯄꯒꯤ ꯌꯥꯝ ꯄꯤꯛꯅ ꯎꯈꯤꯕꯗꯨ ꯑꯣꯏꯕꯅꯦꯕ
ꯑꯣ ꯍꯣ ꯍꯣꯏ ꯍꯣꯏ ꯑꯗꯨꯗꯤ ꯎꯝ ꯍꯣꯏ ꯍꯣꯏ ꯁꯔꯨ ꯑꯩꯈꯣꯏ ꯄꯤꯛꯇꯗꯤ ꯃꯤꯁꯨ ꯑꯗꯨꯝ ꯌꯦꯡꯕꯀꯥꯟꯗ ꯑꯗꯨꯝ ꯄꯤꯛꯅ ꯎꯕꯀꯣ ꯁꯔꯨ ꯆꯥꯎꯔꯗꯤ ꯑꯗꯨꯝ ꯑꯁꯥ ꯀꯪꯑꯁꯨ ꯑꯗꯨꯝ ꯌꯦꯡꯕꯀꯥꯟꯗ ꯑꯗꯨꯝ ꯆꯥꯎꯋꯦꯕ ꯃꯁꯥ ꯄꯥꯕꯗꯣ ꯃꯁꯥ ꯄꯥꯛꯄ ꯄꯥꯕꯒꯨꯝꯕ ꯑꯗꯨꯃꯥꯏꯅ ꯇꯧꯕꯗꯣ ꯃꯣꯏ ꯐꯖꯔꯝꯒꯅꯤ ꯑꯗꯨ ꯗꯤ ꯍꯟꯗꯛ ꯅꯣꯏ ꯅꯣꯏꯊꯣꯛꯑꯗꯤ ꯀꯝꯄꯅꯤ ꯁꯤꯔꯤꯗꯣ ꯑꯗꯨꯒꯤ ꯑꯣꯏꯔꯝꯒꯅꯤꯅꯦ ꯀꯝꯄꯅꯤ ꯀꯝꯄꯅꯤ ꯑꯃꯨꯛ ꯁꯤꯈꯤꯕꯗꯣ ꯅꯣꯢ ꯐꯖꯊꯣꯛꯄꯒꯤ ꯑꯣꯏꯔꯝꯒꯅꯦꯕ ꯅꯣꯏ ꯆꯥꯕ ꯈꯣꯠꯄ ꯐꯤꯌꯥꯔ ꯂꯥꯞꯂꯤ ꯅꯍꯥꯟ ꯊꯥꯏꯅꯒꯤ ꯎ ꯁꯛ ꯉꯧꯅꯉꯥꯏ ꯁꯛ ꯐꯖ ꯐꯖꯅꯉꯥꯏ ꯀꯩꯅꯣ ꯇ ꯇꯩꯈꯤꯗꯣꯏꯅꯦ ꯑꯗꯨ ꯀꯝꯄꯅꯤꯗ ꯁꯤꯈꯤꯗꯥꯏꯅꯦ ꯁꯤꯈꯤꯕꯗꯣ ꯅꯣꯏ ꯁꯛ ꯐꯖꯕ ꯃꯊꯪ ꯃꯊꯪ ꯄꯣꯛꯂꯛꯄꯗꯒꯤ ꯄꯨꯣꯂꯛꯑꯕꯒꯤ
ꯑ
ꯃꯣꯏ ꯀꯝꯄꯅꯤ ꯁꯤꯔꯤꯅꯦꯕ
ꯑꯣꯏꯁꯁꯨ ꯇꯦ
ꯑꯗꯨꯅꯦꯗ
ꯑꯗꯨꯃꯥꯏꯅ ꯑꯣꯏꯔꯝꯒꯦꯔ ꯅꯪꯅ ꯍꯥꯏꯕꯁꯦ ꯌꯥꯝ ꯆꯨꯝꯔꯝꯒꯦꯔꯥ
ꯎꯝ ꯆꯨꯝꯕꯅꯤ ꯆꯨꯝꯕꯅꯤ ꯄꯣꯞ ꯇꯥꯕꯅꯤ
ꯑꯣ ꯇꯥꯕꯅꯦ ꯀꯥꯦ ꯌꯥꯝ ꯆꯨꯝꯕꯅꯥ ꯉꯛꯏ ꯁꯤꯗꯤꯀꯣ ꯑꯥ ꯌꯥꯝ ꯆꯨꯝꯃꯦ ꯑꯁꯦꯡꯕ ꯑꯗꯨꯃꯥꯏꯅ ꯇꯧꯗꯤ ꯇꯧꯕꯖꯥꯠꯅ ꯃꯈꯥꯗ ꯂꯩꯌꯦ ꯍꯥꯏꯅ ꯏꯃꯥꯟꯅꯕ ꯑꯃ ꯐꯣꯟ ꯇꯧꯒꯦ ꯍꯥꯏꯅ ꯃꯊꯛꯇ ꯀꯥꯔꯒ ꯇꯧꯕꯅꯦꯕ ꯍꯧꯖꯤꯛ ꯑꯩꯅ ꯅꯪ ꯍꯧꯖꯤꯛ ꯏꯃꯥꯟꯅꯕ ꯑꯃ ꯄꯟꯕꯗꯣ
ꯎꯝ ꯎꯝ
ꯑꯗꯨ ꯇꯧꯒꯦ ꯍꯥꯏꯅ ꯀꯥꯕꯅꯦꯕꯀꯣ ꯑꯗꯨ ꯑꯗꯨꯒꯤ ꯑꯩ ꯉꯁ꯭ꯥꯏꯗꯤ ꯔꯨꯝ ꯃꯅꯨꯡꯗ ꯂꯩꯕꯅꯦ ꯑꯗꯨ ꯐꯣꯟꯠ ꯌꯥꯝ ꯁꯥꯕ ꯑꯗꯨꯝ ꯁꯥꯕꯅꯤꯅ ꯑꯃꯨꯛꯀ ꯃꯤ ꯑꯃꯨꯛꯀ ꯄꯨꯟꯅ ꯂꯩꯕꯅꯤꯅ ꯅꯨꯡꯉꯥꯏꯇꯦꯅꯀꯣ ꯑꯗꯨꯒꯤ ꯑꯩꯅ ꯑꯗꯨꯏ ꯃꯊꯛꯇ ꯀꯥꯔꯒ ꯑꯩꯅ ꯏꯪ ꯍꯟꯕ ꯍꯕꯅ ꯐꯣꯟꯅ ꯏꯃꯥꯟꯅꯕꯒꯅꯦ ꯇꯧꯒꯦ ꯍꯥꯏꯅ ꯊꯣꯛꯄ
ꯑ ꯑꯁꯣꯝꯗ ꯀꯩꯅꯣ ꯌꯥꯝ ꯀꯟꯅ ꯁꯥꯔꯗꯤꯅꯦ ꯑꯦꯁꯤꯁꯨ ꯍꯥꯞꯄꯣ ꯑꯦꯁꯤ ꯌꯥꯝ ꯍꯣꯡꯉꯤ ꯗꯥꯏꯅꯦ
ꯑꯩꯈꯣꯏ ꯍꯥꯞ ꯍꯥꯞꯇꯦ
ꯏꯁꯤꯡꯗꯥ
ꯌꯥꯝ
ꯑꯗ ꯍꯥꯞꯄꯣ ꯑꯗ ꯍꯥꯞꯗꯤ ꯑꯗꯨ ꯂꯩꯕ ꯅꯨꯡꯉꯥꯏꯒꯅꯤ
ꯅꯨꯡꯗꯥꯡ ꯅꯨꯡꯗꯥꯡꯗ ꯑꯣꯏꯅ ꯁꯥꯕ ꯊꯤꯅꯗꯤ ꯀꯥ ꯍꯦꯟꯅ ꯁꯥꯗꯦꯕ ꯍꯣꯏ ꯑꯗꯨ ꯅꯨꯡꯊꯤꯜ ꯃꯣꯏ ꯅꯨꯡꯊꯤꯜꯗꯤ ꯌꯥꯝ ꯀꯥ ꯀꯥ ꯍꯦꯟꯅ
ꯎꯝ
ꯅꯪ ꯉꯁꯤ ꯕꯣꯜ ꯌꯦꯡꯕ ꯅꯠꯇ꯭ꯔꯣ ꯑꯌꯨꯛꯀꯤꯗꯣ
ꯍꯧꯖꯤꯛꯄꯨꯗꯤ ꯍꯣꯏ ꯉꯥꯛꯇꯪ ꯌꯦꯡꯉꯦ ꯑꯗꯨ ꯀꯩꯅꯣꯗꯤ ꯀꯩꯅꯣ ꯀꯨꯏꯅꯗꯤ ꯌꯦꯡꯗꯦ ꯑꯩꯈꯣꯏ ꯗꯗꯥ ꯑꯗꯣ ꯏ꯭ꯁꯄꯦꯛ ꯍꯥꯞꯄ ꯗꯥꯗꯨ ꯑꯗꯣ ꯑꯗꯨꯗꯤ ꯃꯥꯗꯤ ꯌꯦꯡꯕꯅꯦ ꯑꯩꯗꯤ ꯍꯤꯞꯇꯒ ꯑꯇꯣꯞꯄ ꯌꯦꯡꯉꯦ ꯑꯩꯗꯤ ꯕꯣꯜꯂꯤ ꯌꯦꯡꯗꯦ ꯑꯥꯔꯖꯦꯟꯇꯤꯅꯥ ꯃꯣꯏ ꯄꯥꯔꯇꯤ ꯁꯥꯟꯅꯕꯗꯣ
ꯍꯣꯏ
ꯎꯝ ꯑꯦ ꯌꯦꯡꯗꯦ ꯗꯥꯗꯥ ꯌꯦꯡ
ꯅ ꯅꯣꯏ
ꯑꯗꯨ ꯌꯦꯡꯕꯕꯨ ꯑꯗꯨꯒꯨꯝꯕ ꯌꯦꯡꯕꯗꯤ ꯑꯩꯗꯤ ꯑꯩꯒꯤ ꯈ꯭ꯋꯥꯏꯗꯩ ꯄꯥꯝꯕꯅꯤꯅꯦꯍꯦ
ꯉꯟꯅ ꯍꯧꯒꯠꯂꯦ ꯉꯟꯅ ꯍꯧꯒꯠꯂꯦ ꯌꯦꯡꯊꯣꯛꯑꯦ ꯌꯦꯡꯕ ꯂꯣꯏꯔꯒ ꯆꯥꯛ ꯌꯦꯟꯁꯥꯡ ꯇꯞꯅ ꯆꯥꯕꯤꯔꯦ ꯑꯩꯅ ꯈꯔ ꯈꯔ ꯄꯥꯝꯕ ꯃꯤ ꯈꯔ ꯌꯥꯎꯋꯦꯕ
ꯑꯥꯍ ꯑꯥꯥ ꯈꯪꯉꯦ ꯈꯪꯉꯦ ꯅꯪ ꯁ꯭ꯇꯦꯇꯁꯁꯦ ꯍꯦꯛ ꯊꯝꯕꯗ ꯑꯥ
ꯍꯣꯏ ꯍꫭꯏ
ꯁꯨꯝ ꯉꯟꯅꯗꯤ ꯍꯧꯒꯠꯄꯅꯦ ꯑꯗꯨꯕꯨ ꯑꯩ ꯌꯦꯡꯗꯦ ꯑꯇꯣꯞꯄꯗ ꯑꯣꯏꯅ ꯑꯩ ꯌꯦꯡꯉꯤ ꯚꯤꯗꯤꯑꯣ ꯀꯩꯀꯩꯅꫭꯗ ꯀꯇꯨ ꯀꯥꯔꯟ ꯚꯤꯗꯤꯑꯣ ꯑꯗꯨꯝ ꯌꯦꯡꯉꯤ
ꯑꯗꯨꯒ ꯅꯨꯡꯊꯤꯟꯜꯗꯤ ꯉꯁꯤꯗꯤ ꯀꫭꯏꯕ ꯆꯠꯊꫭꯛꯑꯦꯕꯀꫭ ꯏꯆꯦꯒ ꯕꯖꯔꯗ ꯏꯝꯐꯥꯟ ꯑꯦꯟꯁꯥꯡ ꯅꯥꯄꯤ ꯆꯤꯡꯒꯤ ꯂꯧꯕ ꯆꯠꯂꯨꯕ
ꯎꯝ
ꯁꯤ ꯆꯤꯡꯒꯤ ꯅꯥꯄꯤꯗꯣ ꯁꯟꯗꯦꯗ ꯌꯣꯟꯐꯝ ꯂꯩꯑꯦꯕ ꯑꯗꯨ ꯂꯧ ꯎꯔꯦ ꯂꯧꯕ ꯆꯠꯂꯦ ꯍꯜꯂꯛꯑꯦ ꯑꯩ ꯉꯁꯤ ꯁꯤ ꯑꯗꯨꯒꯤ ꯌꯥꯝ ꯊꯥꯕ ꯀꯩꯅꯣ ꯈꯪꯗ ꯏꯁꯥꯗ ꯄꯨꯡꯁꯥ ꯁꯥꯒꯠꯄ ꯀꯣ ꯑꯩꯈꯣꯏꯅꯤ ꯀꯔꯤꯀꯔꯤꯔꯣ ꯆꯥꯔꯦ ꯀꯦꯛꯒꯨꯝꯕ ꯑꯣꯗꯔ ꯇꯧꯔꯒ ꯉꯁꯥꯏꯒꯤ ꯀꯦꯛ ꯑꯩꯒꯤ ꯀꯩꯅꯣꯗ ꯍꯥꯞꯄꯗꯣ ꯎꯑꯦꯀꯣ
ꯎꯝ ꯎꯝ ꯎꯝ
ꯑꯗꯨ ꯀꯌꯥ ꯄꯤꯔꯝꯗꯧ ꯃꯥꯟꯕ꯭ꯔꯣ
ꯑꯗꯨꯗꯤ ꯈꯪꯗꯦ ꯂꯤꯁꯤꯡ ꯌꯧꯔꯝꯒꯅꯤ ꯍꯦꯝꯕ꯭ꯔꯥ
ꯌꯎꯗꯤ ꯌꯎꯗꯦ ꯑꯗꯨꯗꯤ
ꯆꯠꯇ꯭ꯔꯨꯛ ꯆꯇ꯭ꯔꯦꯠꯔ ꯄꯤꯔꯝꯒꯅꯤ
ꯆꯨꯝꯃꯤꯅꯦ ꯆꯇ꯭ꯔꯨꯛ ꯄꯤꯌꯦ
ꯑꯦ ꯑꯗꯨꯅꯦꯕ ꯃꯥꯜꯂꯦꯕ ꯆꯥꯇ꯭ꯔꯨꯛꯒꯤꯗꯨ ꯃꯥꯜꯂꯦꯕ ꯍꯥ
ꯁꯤꯅꯤꯡꯉꯥꯏ ꯇꯧꯔꯦ ꯑꯗꯨ ꯄꯨꯂꯞꯇꯣ
ꯑꯣ ꯍꯣꯏ ꯍꯥꯎꯗꯤ ꯍꯥꯎꯕꯅꯦ ꯁꯤꯒꯨꯝꯕꯁꯦ
ꯍꯣꯏ ꯑꯩꯈꯣꯏꯅꯤ ꯂꯣꯏꯁꯤꯜꯂꯦ ꯂꯣꯏꯁꯤꯟꯕ ꯂꯣꯏꯔꯒ ꯁꯨꯝ ꯂꯩꯔꯦ
ꯀꯦꯖꯤ ꯀꯌꯥꯒꯤꯅꯣ ꯀꯦꯖꯤ ꯇꯪꯈꯥꯏꯔ ꯑꯃꯔ ꯑꯃ ꯃꯥꯜꯂꯦ
ꯀꯦꯖꯤꯒꯨꯝꯕ ꯅꯠꯇꯦ ꯑꯗꯨꯗꯣ ꯀꯦꯖꯤ ꯇꯪꯈꯥꯏꯒꯤꯅꯤ ꯃꯣꯏꯅ ꯀꯥꯎ ꯇꯥꯒꯨꯝꯕꯗꯤ ꯄꯨꯔꯛꯄꯒꯤꯀꯣ
ꯑꯣ ꯑꯣ ꯎꯝ
ꯑꯁ ꯑꯁꯤꯔꯣꯝꯗ ꯒꯥꯔꯤ ꯀꯟꯅ ꯌꯥꯝ ꯆꯠꯂꯤꯌꯦ ꯑꯩꯈꯣꯏ ꯂꯩꯀꯥꯏ ꯒꯥꯔꯤ ꯃꯈꯣꯟꯜ ꯇꯥꯗ꯭ꯔꯣ
ꯒꯔꯤ ꯒꯈꫭꯟꯗꯤ ꯇꯥꯗꯦ
ꯍꯥꯏꯕꯗꯤ ꯒꯥꯔꯤ ꯍꯥꯏꯕꯗꯤ ꯑꯩꯈꯣꯏ ꯂꯩꯀꯥꯏꯁꯦ ꯀꯩꯅꯣꯝꯃ ꯌꯥꯝꯅ ꯐꯕ ꯍꯥꯏꯕꯨ ꯂꯩꯀꯥꯏꯗ ꯈꯣꯡꯕ ꯈꯣꯠꯄ ꯊꯣꯛꯀꯦꯕ ꯌꯥꯝꯅ ꯑꯐꯕ ꯂꯩꯀꯥꯏ ꯍꯥꯏꯁꯤꯔ ꯌꯥꯝ ꯏꯪ ꯇꯞ ꯄ ꯂꯩꯀꯥꯏꯗꯨ ꯑꯣꯏꯌꯦꯕ ꯑꯗꯨꯒꯤ ꯂꯣꯡꯗ ꯍꯥꯏꯔꯗꯤ ꯑꯩꯈꯣꯏ ꯂꯩꯀꯥꯏꯁꯦ ꯌꯥꯝ ꯅꯨꯡꯉꯥꯏ
ꯈꯔ ꯊꯥꯛ ꯋꯥꯡꯕ ꯖꯒꯥ ꯍꯥꯏꯕ ꯇꯥꯔꯦꯅꯦ ꯅꯋꯥꯏ ꯊꯋꯥꯏ ꯆꯤꯡꯗꯕ ꯑꯗꯨꯒꯤꯅꯤ
ꯈꯣꯏꯗꯤ ꯍꯅꯨꯕꯥꯒꯨꯝꯕ ꯀꯔꯤꯒꯨꯝꯕꯁꯨ ꯊꯥꯕꯒꯤ ꯃꯄꯥꯟꯗ ꯄꯔꯦꯡ ꯄꯔꯦꯡ ꯆꯠꯂꯒ ꯂꯩꯌꯦꯅꯦꯍꯦ ꯅꯨꯡꯁꯤꯌꯦ꯫
ꯍꯣꯏ ꯑꯗꯨꯅꯦ ꯅꯣꯏ ꯅꯥꯏꯠ ꯋꯥꯛꯀꯤꯡ ꯍꯥꯏꯗꯣꯏꯔꯥ꯫ ꯅꯨꯡꯊꯤꯟ ꯅꯨꯃꯤꯗꯥꯡꯒꯤ ꯋꯥꯛꯀꯤꯡ ꯍꯥꯏꯕ ꯇꯥꯔꯦꯅꯦ꯫
ꯇꯥꯔꯦꯅꯦ꯫
ꯑꯗꯨꯒꯤꯅꯤ ꯍꯣꯏ ꯍꯛꯆꯥꯡ ꯐꯕꯅꯦ ꯑꯌꯨꯛꯇꯗꯤ ꯆꯠꯅꯗ꯭ꯔꯣ꯫
ꯑꯌꯨꯛ ꯑꯩ ꯑꯌꯨꯛꯇꯗꯤ ꯃꯊꯛ ꯀꯥꯗꯦꯕꯀꯣ꯫ ꯑꯩ ꯅꯨꯡꯗꯥꯡꯗ ꯈꯪ ꯃꯊꯛ ꯀꯥꯕꯅꯦ꯫
ꯑꯥ꯫
ꯅꯨꯡꯗꯥꯡꯗꯗꯤ ꯑꯗꯨꯝ ꯀꯥꯕꯗꯣ ꯅꯨꯡꯉꯥꯏꯌꯦꯕ꯫ ꯅꯨꯡꯗꯥꯡꯗꯤ ꯅꯨꯡꯁꯤꯠ ꯂꯥꯛꯄ ꯑꯗꯨ ꯅꯨꯡꯊꯤꯟꯗꯁꯨ ꯇꯀꯥꯗꯤ ꯀꯥꯏ ꯅꯪ ꯍꯌꯦꯡꯗꯤ ꯀꯃꯥꯏꯅ ꯇꯧ ꯇꯥꯔꯦ ꯀꯥꯏ ꯆꯠ ꯇꯣꯏꯕ꯫
ꯑꯩ ꯀꯩꯅꯣꯗ ꯏꯝꯐꯥꯜ ꯑꯃꯨꯛ ꯆꯠꯀꯅꯤ ꯑꯩ ꯉꯁꯤꯗꯤ ꯁ꯭ꯀꯨꯜꯗ ꯆꯪꯉꯦ꯫ ꯆꯪ ꯆꯪꯕ ꯍꯧꯔꯦ ꯑꯩ ꯁꯝꯃꯔ ꯀꯦ ꯃꯣꯏ ꯀꯩꯅꯣ ꯖꯨꯟ ꯁꯨꯇꯤꯁꯤ ꯂꯣꯏꯔꯦ꯫ ꯂꯣꯏꯔꯕꯅꯤꯅ ꯉꯁꯤ ꯆꯪꯪꯂꯛꯑꯦ ꯍꯌꯦꯡꯁꯦ ꯑꯥꯗ ꯆꯠꯅꯤꯡꯉꯥꯏ ꯂꯩ-ꯑ ꯊꯕꯛ ꯑꯃ ꯂꯩꯕꯅꯤꯅ ꯑꯃꯨꯛ ꯊꯣꯛꯄ ꯇꯥꯔꯦ꯫ ꯑꯌꯨꯛ ꯉꯟꯇꯥꯅ꯫
ꯑꯗꯨꯗꯤ ꯉꯟꯅ ꯍꯧꯒꯠꯄ ꯇꯥꯔꯦ꯫
ꯎꯝ ꯉꯟꯅ ꯑꯁ ꯁ꯭ꯀꯨꯜ ꯃꯅꯨꯡꯗ ꯑꯗꯨꯝ ꯆꯪꯂꯗꯤ ꯑꯗꯨꯝ ꯉꯟꯅ ꯍꯧꯒꯠꯀꯅꯤ꯫ ꯄꯨꯡ ꯃꯔꯤ ꯃꯈꯥꯏꯋꯥꯏꯗ ꯑꯗꯨꯝ ꯍꯧꯒꯠꯂꯅꯤ ꯅꯤꯇꯤ ꯅꯨꯃꯤꯠ ꯈꯨꯗꯤꯡ ꯑꯗꯨꯝ ꯍꯧꯒꯠꯂꯅꯤ꯫ ꯇꯨꯝꯕꯗꯤ ꯂꯥꯏ ꯍꯧꯒꯠꯄꯅꯦ ꯈ꯭ꯋꯥꯏꯗꯒꯤ ꯇꯜꯂꯤꯁꯦ ꯈ꯭ꯋꯥꯏꯗꯒꯤ ꯋꯥꯔꯤꯁꯦ꯫
ꯄꯨꯡ ꯇꯔꯨꯛꯇ ꯑꯗꯨꯝ ꯍꯧꯒꯠꯄꯒꯤ ꯑꯁ ꯇꯔꯨꯛꯇ ꯃꯤꯠ ꯄꯥꯡꯕꯅ ꯂꯣꯏꯔꯦ ꯑꯗꯨꯝ ꯍꯩꯅꯕꯤ ꯍꯥꯏꯁꯤꯔꯥ ꯀꯩꯅꯣꯃ ꯇꯧꯔꯦ꯫
ꯑꯥꯏ ꯇꯔꯨꯛꯇꯤ ꯅꯁ-ꯍꯣꯏ꯫ ꯇꯔꯨꯛꯇꯤ ꯅꯨꯡꯁꯥ ꯌꯥꯝ ꯀꯟꯅ ꯁꯥꯔꯦꯗꯥꯏꯅꯦ ꯅꯨꯡꯁꯥ ꯊꯣꯛꯄꯅꯦ꯫ ꯊꯣꯛꯄ ꯍꯧꯔꯕꯅꯦ꯫
ꯑꯥ ꯑꯩꯈꯣꯏꯅ ꯑꯩ ꯊꯥꯏꯅ ꯑꯩ ꯂꯩꯕ ꯃꯐꯝꯗꯗꯤ ꯄꯨꯡ ꯁꯕꯦꯟ ꯄꯨꯡ ꯅꯤꯄꯥꯟ ꯃꯥꯄꯟ ꯑꯗꯨꯗ ꯍꯧꯒꯠꯄꯅꯦ꯫
ꯑꯣ ꯑꯗꯨꯒꯤ ꯍꯦꯕꯤꯠꯅꯦꯕ ꯃꯣꯏ ꯑꯗꯨꯒꯤ ꯆꯥꯡꯗꯅꯦꯕ꯫
ꯎꯝ ꯁꯤꯗꯗꯤ ꯏꯆꯦꯅ ꯄꯨꯡ ꯇꯔꯨꯛ ꯇꯔꯦꯠ ꯅꯤꯄꯟ ꯇꯔꯨꯨꯛ ꯇꯔꯦꯠ ꯅꯤꯄꯥꯟ ꯒꯨꯝꯕꯗ ꯆꯠ ꯆꯠꯄꯗꯣ ꯅꯪꯅꯤꯡꯉꯥꯏ ꯑꯩꯅ ꯀꯩ ꯀꯩꯅꯣ ꯇꯧꯕꯤꯌꯦꯕ꯫
ꯎꯝ꯫
ꯑꯗꯨꯒꯤ ꯑꯗꯨꯃꯥꯏꯅ ꯇꯧꯕꯒꯤ ꯂꯣꯏꯁꯤꯟꯗ꯭ꯔꯗꯤ ꯌꯥꯗꯕ꯫
ꯎꯝ ꯄꯨꯡ ꯑꯃ ꯃꯅꯨꯡꯗꯗꯤ ꯃꯦꯁ ꯆꯥꯛ ꯊꯣꯡꯕ ꯈꯣꯠ ꯄꯗꯨꯗꯤ ꯂꯣꯏꯕ ꯉꯝꯅꯤ ꯉꯝꯕꯅꯤꯗ ꯒ꯭ꯌꯥꯁ ꯉꯥꯛꯇ ꯁꯤꯖꯤꯟꯅꯗ꯭ꯔꯕꯅꯤꯅ꯫
ꯄꯨꯕꯀꯣ ꯄꯨꯡ ꯀꯌꯥꯗ ꯍꯥ ꯑꯩꯈꯣꯏ ꯇꯤꯐꯤꯟꯁꯨ ꯄꯨꯕ ꯏꯆꯦꯗꯣ꯫
ꯑꯣ ꯑꯣ ꯑꯣ ꯑꯣ ꯑ꯫
ꯑꯗꯨꯒꯤ ꯆꯥꯛ ꯌꯦꯟꯁꯥꯡꯁꯨ ꯃꯈꯜ ꯈꯔ ꯌꯥꯝꯃꯦ ꯍꯥꯏꯕꯗꯤ ꯃꯤ ꯃꯥꯡ ꯇꯨ ꯃꯥꯡꯗ ꯄꯨꯊꯣꯛꯀꯗꯕ ꯍꯥꯏꯕꯅꯤꯅꯀꯣ
ꯎꯝ
ꯅꯠꯇꯔꯥ
ꯎꯝ ꯃꯥꯅꯦ ꯍꯣꯏ
ꯄꯨꯕ ꯅꯨꯉꯥꯏꯇꯕꯒꯤ
ꯑꯗꯨꯗꯤ ꯅꯣꯏꯁꯤ ꯀꯩ-ꯀꯩꯅꯣꯁꯤ ꯇꯧꯔꯝꯒꯅꯤ ꯑꯌꯨꯛꯇ ꯆꯠꯄꯁꯦ ꯅꯨꯃꯤꯗꯥꯡ ꯋꯥꯏꯔꯔꯣꯝꯗ ꯍꯜꯂꯛꯔꯝꯃꯒꯅꯤ ꯄꯨꯡ ꯑꯍꯨꯝ ꯃꯔꯤ
ꯃꯔꯤ ꯃꯈꯥꯏ ꯃꯉꯥꯗ ꯂꯥꯛꯑꯦ
ꯎꯝ
ꯍꯂꯛꯄꯗꯤ ꯊꯦꯡꯉꯦ ꯍꯥꯏꯇꯥꯔꯦ ꯇꯨꯝꯅꯤꯡꯕ ꯐꯥꯎꯔꯦꯍꯦ ꯉꯁꯤꯗꯤ
ꯑꯦ ꯍꯦ ꯇꯨꯝꯊꯣꯛꯑꯣ ꯀꯩꯅꯣ ꯉꯟꯅ ꯇꯨꯝꯕꯁꯨ ꯑꯗꯨꯝ ꯍꯛꯆꯝ ꯐꯕꯅꯤ ꯑꯦꯂꯤ ꯑꯩꯈꯣꯏꯁꯦ ꯍꯥꯆꯥꯡ ꯐꯒꯦ ꯍꯥꯏꯔꯗꯤꯅꯦ ꯄꯨꯡ ꯇꯔꯦꯠꯗꯤ ꯇꯨꯝꯃꯨꯗꯤ ꯍꯥꯏꯕꯅꯦ
ꯑꯩ ꯐꯨꯡ ꯇꯔꯦ ꯑꯩ ꯁꯀꯨꯅ ꯇꯨꯝꯗꯦ
ꯄꯨꯡ ꯇꯔꯦꯠ ꯗꯤ ꯌꯧꯔꯣ ꯍꯥꯏꯕꯅꯦ ꯇꯨꯝꯕꯁꯦ ꯄꯨꯡ ꯇꯔꯦꯠꯇꯒꯤꯁꯨ ꯃꯊꯛꯇꯁꯨ ꯑꯗꯨꯝ ꯇꯨꯝꯕ ꯌꯥꯏ
ꯍꯣꯏ ꯌꯥꯏ ꯑꯗ ꯂꯩꯕꯁꯗꯤ ꯄꯨꯡ ꯑꯥꯗ ꯂꯩꯐꯝꯗꯨꯅ ꯄꯨꯡ ꯇꯔꯥꯐꯥꯎ ꯇꯨꯝꯔꯝꯅꯤ ꯑꯁꯤꯗꯤ ꯂꯩꯕ ꯀꯥꯟꯗ ꯑꯁꯤꯗ ꯂꯩꯕ ꯀꯥꯟꯗ ꯅꯨꯡꯊꯤꯟ ꯇꯨꯝꯕꯗꯣ ꯃꯪꯂꯥꯛꯅꯕ ꯍꯥꯏꯕꯗꯨ ꯅꯪ ꯈꯪꯉꯦꯀꯣ ꯅꯨꯡꯁꯥꯕ ꯁꯥ ꯕꯒꯤ ꯃꯪꯂꯥꯡꯅꯩꯌꯦꯕ ꯍꯦꯛ ꯍꯦꯛ ꯑꯩ ꯅꯍꯥꯟ ꯆꯪꯕꯗ ꯅꯨꯃꯤꯠ ꯅꯤꯅꯤꯒꯨꯝꯕ ꯑꯩꯅ ꯑꯗꯨꯝ ꯅꯨꯡꯊꯤꯟꯗꯣ ꯑꯗꯨꯝ ꯀꯩꯅꯣ ꯊꯕꯛ ꯇꯧꯗꯕꯤꯗ ꯗꯨꯝ ꯂꯩꯕꯅꯤꯅ ꯑꯩꯅ ꯅꯨꯡꯊꯤꯟꯗ ꯍꯦꯛꯇ ꯀꯩꯅꯣ ꯇꯧꯕ ꯑꯗꯨꯒꯤ ꯑꯩꯅ ꯎꯝ ꯇꯨꯝꯒꯦ ꯍꯥꯏꯅꯗꯨꯃꯛ ꯑꯁ ꯃꯪꯂꯥꯛꯅꯕꯁꯤꯅꯦ ꯃꯤꯠ ꯑꯗꯨꯃꯥꯏꯅ ꯇꯧꯕꯗꯤ ꯑꯁ